ꯈꯜꯂꯣ
ꯄꯥꯏꯈꯠꯂꯛ ꯌꯥꯗ꯭ꯔꯣ
ꯄꯥꯏꯔꯤꯁꯤꯗꯤ
ꯑꯁ ꯅꯨꯄꯤ ꯈꯣꯟꯖꯦꯜ ꯌꯥꯝ ꯃꯥꯂꯤꯍꯦ ꯄꯥꯏꯔꯨꯁꯤꯗꯤ ꯎ ꯃꯥꯏ
ꯑꯩ ꯑꯩ ꯁꯤꯗꯣꯅꯕꯅꯦ ꯑꯗꯨꯒꯤꯅꯦ
ꯀꯔꯤꯒꯤꯅꯣ ꯁꯤꯕꯒ ꯑꯝꯇ ꯌꯥꯈꯤꯔꯣꯏꯍꯦ
ꯑꯩ ꯀꯩ ꯀꯥꯟꯅꯒꯦ
ꯀꯥꯟꯅꯔꯤ ꯑꯩꯉꯣꯟꯗ ꯌꯥꯝꯅ ꯀꯥꯟꯅꯕ ꯈꯛꯀꯤ ꯈꯜꯂꯒ ꯊꯕꯛ ꯇꯧꯒꯗ꯭ꯔꯣ
ꯎꯝ ꯌꯥꯔꯦ ꯈꯪꯉꯦ
ꯀꯔꯤꯅꯣ ꯍꯥꯏꯖꯤꯕꯣ ꯏꯁ ꯈꯋꯥꯏꯅ ꯇꯧꯅꯤ ꯁꯤꯗꯤ ꯈꯋꯥꯏ ꯉꯥꯡꯅꯗꯦ ꯑꯩꯗꯤꯕꯥ ꯏꯃꯥ ꯁꯥꯎꯟꯗꯣ ꯀꯥꯏꯅ ꯆꯥꯛ ꯆꯥꯔꯕꯣ
ꯆꯔꯦ ꯆꯥꯕ ꯌꯥꯗꯦ
ꯀꯩꯒꯥ
ꯑꯩꯗꯤ ꯈ꯭ꯋꯥꯏꯗꯒꯤ ꯍꯩꯩꯅꯗꯕ ꯏꯟꯁꯥꯡ ꯊꯣꯡꯕꯩ
ꯀꯩꯏꯟꯖꯥꯡꯅꯣ
ꯃꯥꯏꯔꯦꯟ
ꯑꯁ ꯊꯤꯅ ꯍꯥꯎꯕꯅꯤ ꯀꯩꯅꯣ ꯗꯨꯗꯤ ꯀꯥꯏꯅ
ꯅꯪ ꯂꯣꯏ ꯆꯥꯎ ꯂꯥꯎ ꯗꯨꯗꯤ
ꯑꯦ ꯑꯥ ꯌꯥꯔꯅꯤ ꯑꯩ ꯉꯁꯤ ꯈꯔ ꯊꯜꯂꯦ ꯑꯗꯨꯅ ꯀꯣꯟꯅ ꯆꯥꯔꯒꯦꯀꯣ
ꯁꯨꯝꯕ ꯏꯟꯖꯥꯡꯕꯨ ꯀꯅꯥꯅ ꯆꯥꯅꯒꯦ
ꯏꯁ ꯑꯈꯣꯏ ꯆꯥꯏ ꯍꯥꯏꯕ ꯑꯈꯣꯏ ꯑꯥ ꯑꯩꯈꯣꯏꯗꯤ ꯆꯦꯡ ꯑꯩꯈꯣꯏꯗꯤ ꯆꯦꯡ ꯆꯔꯥ ꯍꯦꯜꯂꯀꯥꯟꯗ ꯃꯥꯏꯔꯦꯟꯒ ꯆꯥꯅꯩꯗꯨꯗꯤ
ꯁꯦꯡꯕꯩꯅꯦ ꯈꯪꯕꯤꯗ꯭ꯔꯕꯣ
ꯌꯥꯝ ꯄꯛꯏ
ꯀꯩꯅꯣ ꯄꯛꯇꯦ ꯍꯥꯏꯒꯦ ꯍꯥꯏꯔꯕ ꯑꯩ ꯄꯛꯇꯦ ꯍꯥꯏꯌꯣꯅꯦ ꯑꯗꯨꯗꯤ
ꯍꯥꯏꯒꯦ ꯄꯛꯇꯦ꯫
ꯑꯩ ꯄꯛꯇꯦ ꯍꯥꯏꯌꯨ
ꯑꯩ ꯄꯛꯇꯦ ꯍꯥꯏꯕꯅꯤꯀꯣ
ꯍꯥꯏꯖꯤꯗꯤ
ꯍꯥꯏ ꯑꯩ ꯍꯥꯏꯗꯣ ꯌꯥꯎꯗꯔ꯭ꯤꯗꯣ ꯀꯩꯒꯤꯅꯣ
ꯀꯩꯑꯕ
ꯏꯃꯥ ꯑꯩ ꯄꯛꯇꯦ ꯍꯥꯏꯌꯣ
ꯑꯃꯨꯛ ꯀꯞꯀꯦ ꯍꯥꯏꯔꯣ ꯗꯨꯒ
ꯍꯧꯔꯛꯑꯣꯔꯥ ꯍꯥ ꯑꯩ ꯍꯧꯔꯛꯑꯣꯔꯥ
ꯎꯝ ꯀꯩ ꯑꯃꯨꯛ ꯇꯧꯒꯦ ꯍꯥꯏꯅꯣ
ꯑꯩꯅ ꯍꯥꯏꯕꯗꯣ ꯌꯥꯗ꯭ꯔꯗꯤ
ꯋꯥꯔꯤꯖꯦ ꯅꯨꯡꯉꯥꯏꯔꯤꯌꯦ
ꯑꯣ ꯍꯥꯏꯔꯣꯏꯗ꯭ꯔꯕ
ꯅꯪꯅ ꯍꯥꯏꯁꯦ ꯅꯪꯅ ꯍꯥꯏꯕ ꯈꯨꯗꯤꯡꯃꯛ ꯑꯩꯅ ꯂꯣꯢ ꯌꯥꯎꯖꯤꯅꯦꯕ
ꯌꯥꯗꯗꯤ ꯀꯩꯅꯣ
ꯋꯥꯍ ꯅꯨꯡꯉꯥꯏꯔꯤ
ꯌꯥꯔꯣꯏꯒꯦ ꯍꯥꯏꯔꯕ
ꯌꯥꯔꯣꯏ ꯌꯥꯔꯔꯣꯏ ꯅꯪ ꯑꯩꯅ ꯍꯥꯏꯕꯖꯨ ꯊꯥꯖꯕꯤꯗꯕꯗꯨꯕꯨ
ꯌꯥꯔꯔꯣꯏꯕ ꯑꯣ ꯐꯔꯦ ꯐꯔꯦ ꯐꯔꯦꯀꯣ ꯐꯔꯦ
ꯑꯧ ꯅꯪ ꯍꯥꯏꯔꯁꯨ ꯌꯥꯕꯤ ꯑꯩꯅ ꯑꯗꯨꯝ ꯌꯥꯏ ꯅꯪꯅꯖꯨ ꯊꯥꯖꯨ ꯊꯥꯖꯕꯤꯗꯦ ꯑꯗꯨꯟ ꯇꯣꯛꯑꯦ
ꯐꯔꯦ ꯐꯔꯦ ꯐꯔꯦ ꯐꯔꯦ ꯐꯔꯦ ꯐꯔꯦ ꯐꯔꯦ ꯐꯔꯦ ꯐꯔꯦ ꯐꯔꯦ ꯐꯔꯦ ꯑꯩ ꯀꯔꯤꯁꯨ ꯍꯥꯏꯗ꯭ꯔꯦ ꯑꯩ ꯀꯔꯤꯁꯨ ꯍꯥꯏꯗ꯭ꯔꯦ ꯅꯪꯅꯤꯅꯦ ꯏ ꯀꯥꯈꯠꯂꯛꯄꯖꯤꯗꯤ ꯀꯔꯤ ꯃꯊꯣꯡ ꯃꯔꯝ ꯈꯪꯉꯤ ꯈꯪꯗꯦ ꯑꯃ ꯈꯪꯉꯤ ꯑꯁ ꯑꯁ ꯄꯡꯉꯥꯡꯗ ꯉꯥꯡꯉꯤ ꯀꯔ ꯔꯤꯅꯣ ꯈꯃꯥꯏꯅ ꯇꯧꯗꯣꯏꯅꯣ ꯉꯥꯡꯗꯗꯣꯏꯅꯣ ꯈꯪꯗ꯭ꯔꯦ ꯑꯩ
ꯑꯩ ꯉꯁꯤꯒꯤ ꯀꯩꯝꯇ ꯉꯥꯡꯖꯗꯦ ꯑꯩ ꯀꯩꯝ ꯍꯥꯏꯖꯗꯦ ꯉꯁꯤ
ꯉꯥꯡꯗꯔ꯭ꯖꯨ ꯏꯕꯨꯉꯣ ꯉꯥꯡ ꯉꯥꯡꯉꯛꯀꯅꯤꯁꯨ ꯑꯗꯨꯝ ꯀꯩꯅꯣꯝ ꯂꯩꯔꯤ ꯑꯉꯥꯡ ꯃꯆꯥꯒꯤ ꯇꯥꯏꯞꯇ ꯇꯧꯕ ꯑꯃ
ꯀꯩ ꯑꯉꯥꯟꯅꯤ ꯀꯩꯅꯣ
ꯌꯥꯔꯦꯉꯣ ꯍꯟꯅꯨꯔꯒꯀꯣ ꯑꯉꯥꯡ ꯁꯥꯗꯅ ꯂꯩꯔꯒ ꯀꯥꯏꯅ
ꯑꯉꯥꯡꯅꯤ ꯑꯉꯥꯡꯅꯤ ꯍꯥꯏꯝꯅꯤ ꯅꯣꯏꯗꯧ ꯍꯅꯨꯗ꯭ꯔꯤ
ꯀꯔꯤ
ꯅꯣꯏꯗꯧꯅ ꯍꯅꯨꯕꯤ ꯑꯣꯏꯗ꯭ꯔꯤ
ꯈꯣꯏꯗꯤ ꯑꯉꯥꯡꯅꯦ ꯏꯪꯈꯠꯂꯛꯄ ꯇ ꯉꯥꯏꯔꯤ ꯄꯤ
ꯏ ꯌꯥꯖꯔꯦ ꯂꯣꯏ ꯂꯣꯏꯔꯝꯃꯅꯤ ꯅ ꯁꯛꯇꯨꯒ ꯑꯉꯥꯡꯅꯤꯒꯥꯏꯌꯦ
ꯀꯩꯅꯣ ꯂꯣꯏ ꯂꯣꯏꯔꯝꯃꯅꯤ ꯍꯥꯏꯗꯤ ꯀꯩꯅꯣ ꯍꯥ
ꯀꯩꯅꯣ
ꯀꯩꯅꯣ ꯂꯣꯏ ꯂꯣꯏꯔꯝꯃꯅꯤ ꯍꯥꯏꯗꯤ ꯀꯩꯅꯣ
ꯑꯍꯜ ꯑꯣꯏꯔꯝꯃꯅꯦ ꯍꯥꯏꯕ
ꯋꯥꯇꯥ ꯈꯣꯟꯗ ꯗꯨꯗꯤꯀꯣ ꯇꯕꯥꯗ ꯊꯨꯛ ꯂꯥꯎ
ꯇꯅꯤꯡꯗꯦ ꯑꯗꯨꯝꯕ
ꯈꯣꯏꯗꯧꯁꯦ ꯁꯧꯒꯠꯅꯤꯡꯒꯦ ꯇꯧ ꯍꯥꯏꯝꯅꯤꯗ
ꯁꯥꯎꯕꯤꯌꯨ ꯁꯥꯎꯕꯤꯌꯨ
ꯅꯣꯛꯑꯕꯅꯤꯀꯣ ꯑꯩ
ꯁꯥꯎꯕꯤꯌꯨ ꯁꯥꯎꯕꯤꯌꯨ ꯅꯪ ꯁꯥꯎꯔꯩꯅ ꯊꯦꯝꯗꯧꯁꯨ ꯂꯩꯇꯦ
ꯀꯔꯤ
ꯁꯥꯎꯕꯤꯌꯨ ꯁꯥꯎꯅꯤꯡꯉꯗꯤ
ꯍꯣ ꯍꯣꯏ ꯍꯣꯏ ꯋꯥꯔꯤ ꯁꯥꯟꯅꯕ ꯌꯥꯝ ꯅꯨꯡꯉꯥꯏꯔꯣꯏꯗꯣꯔꯤ
ꯃꯤꯅꯤꯠ ꯀꯌꯥ ꯆꯠꯈ꯭ꯔꯕꯖꯥꯠꯅꯣ ꯑꯥꯏꯁ ꯁꯤ ꯆꯟꯗ꯭ꯔꯤꯌꯦ ꯍꯜꯂꯣ ꯍꯥꯎꯔꯖꯤ ꯃꯀꯣꯛꯇꯩ
ꯍꯜꯂꯣ ꯍꯜꯂꯣ ꯃꯀꯣꯛꯇꯩ ꯍꯧꯔꯖꯤ
ꯍꯦ ꯏꯁꯀꯤꯞ ꯇꯧꯊꯣꯛꯈ꯭ꯔꯖꯤ ꯉꯁꯥꯏꯒꯤ ꯑꯦꯚ ꯈꯠꯂꯒ ꯏꯠꯁ ꯍꯌꯦꯡꯖꯨ ꯑꯃꯨꯛ ꯁꯪꯉꯔꯣꯏ ꯑꯩꯖꯦ
ꯊꯕꯛ ꯌꯥꯝ ꯆꯤꯡꯉꯤꯕ ꯊꯕꯛ ꯌꯥꯝ ꯆꯤꯟꯒꯤꯕꯗꯣ
ꯍꯌꯦꯡꯁꯦ ꯊꯕꯛ ꯑꯃ ꯆꯠꯇꯣꯏ ꯂꯩꯔꯦ
ꯀꯥꯏꯗ
ꯀꯩꯅꯣꯗ ꯃꯣꯏꯔꯥꯡꯗ
ꯀꯣꯏꯕ
ꯑꯣꯠꯇꯦ ꯈꯣꯏꯕꯣ ꯍꯣꯏꯗ ꯆꯠꯀꯗꯝ
ꯆꯠꯂꯨ ꯆꯠꯂꯣ
ꯀꯣꯏ ꯕꯣꯛ ꯅꯥꯏ ꯍꯥꯏꯕ ꯑꯗꯨꯗ ꯑꯩꯈꯣꯏꯃꯥ ꯍꯣꯏ ꯆꯠꯀꯅꯤ ꯍꯥꯏ ꯑꯩꯁꯨ ꯌꯥꯎꯔꯅꯤ
ꯌꯥꯎꯔꯣꯏ ꯌꯥꯎꯔꯣꯏ
ꯅꯨꯃꯤꯠ ꯇꯥꯔꯅꯤ ꯍꯜꯂꯛꯄꯗ
ꯆꯠꯂꯣ ꯆ꯭ꯂꯐ
ꯅꯨꯡꯉꯥꯏꯅꯤ
ꯑꯩꯈꯣꯏ ꯆꯠꯄ ꯐꯪꯗꯝꯅꯤꯝꯅ ꯑꯗꯨꯝ ꯂꯩꯌꯦ ꯎꯝꯝ
ꯂꯥꯛꯀꯦ ꯅꯣꯏꯔꯣꯝꯗ ꯑꯣꯏꯅ ꯃꯊꯪꯗꯅ
ꯂꯥꯛꯄꯤꯅꯨ ꯂꯥꯛꯄꯤꯅꯨ ꯈꯣꯏꯗꯣꯝꯗꯒ ꯂꯥꯛꯄꯤꯒꯅꯨ
ꯀꯔꯤꯒꯤ
ꯑꯩ ꯌꯨꯝꯗ ꯂꯩꯔꯣꯏ
ꯀꯔꯤꯒꯤ
ꯆꯀꯅꯤ ꯑꯩ ꯗꯦꯠ ꯇ꯭ꯋꯦꯟꯇꯤ ꯁꯚꯦꯟꯗ
ꯑꯁ ꯆꯠꯀꯤꯅꯣꯍꯦ ꯉꯥꯏꯈꯣ ꯆꯠꯈꯤ ꯑꯗꯨꯗꯤ ꯐꯣꯟ ꯄꯥꯏꯕ ꯑꯗꯨꯝ ꯌꯥꯔꯔꯣꯏ
ꯀꯅꯥ ꯍꯥꯏꯅꯣ ꯍꯥꯏꯁꯦ ꯑꯩꯗꯤ ꯐꯣꯟ ꯄꯥꯏꯗꯗꯤ ꯁꯤꯔꯣ ꯍꯥꯏꯔꯣ ꯆꯍꯤ ꯑꯃ ꯄꯥꯏꯗꯕꯗ ꯋꯥ ꯀꯥꯟꯁꯤꯗ ꯎꯝ
ꯑꯣ ꯑꯩꯅ ꯍꯥꯏꯗꯤ ꯋꯥꯔꯤ ꯁꯥꯟꯅꯕ ꯌꯥꯔꯔꯣꯏ ꯍꯥꯏꯕꯅꯤꯗ
ꯄꯥꯏꯅꯤꯍꯦ ꯀꯣꯂꯦꯖ ꯀꯣꯂꯦꯖ ꯍꯥꯏꯁꯦ ꯍꯧꯖꯤꯛꯇꯤ ꯐ꯭ꯔꯤ ꯍꯥꯏꯗꯤ ꯄꯨꯔꯥ ꯀꯩꯅꯣꯅꯤ ꯑꯗꯨꯝ ꯂꯣꯏ ꯌꯥꯏ
ꯌꯥꯔꯕꯣ ꯀꯩꯒꯤꯅꯣ ꯃꯃꯥꯡꯒꯤ ꯌꯥꯗ꯭ꯔꯤꯗꯨꯅ ꯀꯩꯒꯤꯅꯣ
ꯃꯃꯥꯡꯗꯨꯗꯤ ꯀꯣꯆꯤꯡ ꯇꯧꯕꯩ ꯂꯩꯔꯨꯕꯅꯦ ꯀꯔꯤꯅꯣ
ꯀꯣꯆꯤꯡ ꯇꯧꯔꯒ ꯍꯦꯛꯇ ꯇ꯭ꯋꯦꯟꯇꯤ ꯐꯣꯔ ꯑꯋꯥꯔ ꯀꯣꯆꯤꯡ ꯇꯧꯕ꯭ꯔꯥ
ꯇ꯭ꯋꯦꯟꯇꯤ ꯐꯣꯔ ꯑꯋꯥꯔ ꯇꯧꯗꯁꯨ ꯑꯩ ꯍꯣꯁꯇꯦꯜꯗ ꯗꯥꯏꯔꯦꯛ ꯃꯣꯏꯒꯤꯗ ꯃꯤꯒꯤꯗ ꯂꯩꯕꯅꯤꯅ ꯃꯤ ꯑꯣꯖꯥꯅ ꯄꯥꯏꯕ ꯌꯥꯗꯕꯗꯣ ꯌꯥꯗꯕ
ꯑꯣ ꯔꯨꯜꯁ ꯂꯩꯕ
ꯍꯣꯏ ꯀꯥꯏ ꯄꯥꯏꯕꯩ ꯃꯇꯝꯕꯧ ꯐꯪꯗꯀꯥꯟꯖꯤꯗ
ꯑꯣ ꯑꯩꯗꯤ ꯅꯪꯅ ꯄꯥꯏꯅꯤꯡꯗꯗꯅ ꯄꯥꯏꯗꯕ ꯃꯥꯜꯂꯨꯔꯦ
ꯃꯤ ꯁꯟꯗꯦꯗ ꯄꯨꯡ ꯁꯟꯗꯦꯗ ꯄꯨꯡ ꯑꯃꯃꯝꯇꯪ ꯄꯥꯏꯍꯜꯂꯤ
ꯑꯗꯨꯗ ꯅꯨꯄꯤ ꯀꯥꯏꯅꯕꯅꯦꯕ ꯑꯣꯍꯣ ꯈꯣꯏꯗꯤꯅꯦ ꯄꯨꯡ ꯀꯨꯟꯃꯔꯤ ꯐꯣꯟ ꯄꯥꯏꯔꯒꯅꯦ ꯀꯥꯏꯗꯔꯤꯕ ꯈꯪꯕ꯭ꯔꯥ
ꯌꯥꯔꯦ ꯑꯗꯨꯒꯨꯝꯕ ꯄꯥꯟꯅꯔꯣꯏꯁꯤ ꯍꯧꯈ꯭ꯔ ꯋꯥꯔꯤ ꯅꯤꯡꯁꯤꯡꯅꯔꯣꯏꯁꯤ
ꯑꯗꯨꯗꯤ ꯇ꯭ꯋꯦꯟꯇꯤ ꯐꯣꯔ ꯑꯋꯥꯔꯅꯦ ꯐꯣꯟꯁꯦ ꯄꯥꯏꯅꯔꯒꯁꯨꯅꯦ ꯀꯩ ꯍꯥꯏꯅꯣ
ꯑꯗꯨꯅ ꯈꯪꯉꯕ ꯄꯥꯏꯃꯟꯕꯒꯤ ꯈꯪꯉꯕ ꯀꯦꯌꯔꯂꯦꯁ ꯑꯣꯏꯔꯛꯄꯩ
ꯏꯁ ꯑꯗꯨꯗꯤ ꯍꯥꯏꯔꯅꯨꯕꯣ ꯋꯥꯔꯤ ꯁꯥꯟꯅ ꯐꯪꯗꯕꯩꯅꯤ ꯁꯥꯎꯒ꯭ꯔꯤꯗꯣ
ꯑꯗꯨ ꯑꯗꯨ ꯑꯗꯨꯝꯕ ꯇꯧꯗꯦ ꯑꯩ ꯇꯣꯔꯤꯅꯤ ꯑꯗꯨꯝꯕ ꯇꯧꯔꯣꯏ ꯑꯗꯨꯝꯕ ꯋꯥꯔꯤ ꯁꯥꯔꯣꯏꯁꯦ
ꯅꯥꯆꯦꯒꯤ ꯅꯆꯦꯒꯤꯗꯤꯀꯣ ꯏꯁ ꯅꯆꯦꯒꯤꯗꯤꯀꯣ ꯌꯥꯝ ꯑꯍꯟ ꯁꯥꯖꯅꯤꯡꯕꯗꯣ
ꯍꯣꯏ ꯍꯣꯏ ꯍꯣꯏ ꯍꯅꯨꯕꯤꯅꯤ ꯍꯅꯨꯕꯤ
ꯅꯅꯥꯎꯗꯤꯅꯦ
ꯍꯣꯏ ꯍꯣꯏ ꯑꯦ ꯏꯅꯥꯎ ꯏꯅꯥꯎꯗꯤ ꯍꯣꯏ ꯏꯅꯥꯎꯗꯤ
ꯅꯆꯟꯗꯤꯅꯦ ꯁꯨꯝꯗꯧꯕꯅꯤ ꯋꯥꯔꯤ ꯁꯅꯕꯁꯦ ꯑꯩꯗꯤ ꯑꯩꯊꯣꯛꯄ ꯑꯃ ꯂꯩꯌꯦꯕ ꯋꯥꯔꯤ ꯁꯥꯟꯅꯗꯦꯕ
ꯐꯩꯌꯦ ꯐꯩ ꯐꯩ
ꯕꯤꯗꯤꯑꯣ ꯌꯦꯡꯉ ꯂꯩꯊꯣꯛꯑꯦꯕ ꯑꯩꯗꯤ ꯐꯤꯂꯝꯒꯨꯝꯕ ꯌꯦꯡꯊꯣꯛꯑꯦꯕ ꯅꯪ ꯐꯤꯂꯝ ꯌꯦꯡꯒꯦ ꯍꯥꯏꯕ꯭ꯔꯥ ꯋꯥꯔꯤ ꯁꯥꯟꯅꯁꯦ ꯍꯥꯏꯕ꯭ꯔꯥ ꯐꯤꯂꯝ ꯌꯦꯡꯒꯦ ꯈꯟꯕꯤꯅꯤꯕ ꯑꯗꯨꯏ ꯑꯃꯨꯛ ꯈꯠꯅꯗꯣꯏꯅꯤꯗꯣ
ꯐꯩꯌꯦ ꯑꯗꯨꯅꯅꯦ
ꯑꯗꯨꯅꯦ
ꯍꯌꯦꯡꯋꯥꯏ ꯄꯦꯟꯖꯔꯣꯏ ꯗꯨꯗꯤ
ꯀꯩ
ꯍꯌꯦꯡꯌꯥꯏ ꯄꯦꯟꯖꯔꯣꯏ ꯍꯥꯏꯕ
ꯄꯦꯟꯖꯔꯦꯏ ꯍꯥꯏꯗꯤ ꯀꯩꯅꯣ
ꯌꯔꯦ ꯇꯣꯛꯑꯣ ꯆꯠꯈ꯭ꯔꯕ ꯅꯠꯇ꯭ꯔꯣ ꯄꯦꯟꯗ꯭ꯔꯕ ꯅꯠꯇ꯭ꯔꯣ ꯌꯥꯔꯦ
ꯊꯋꯥꯏꯁꯤ ꯆꯥꯛꯂꯤꯕꯖꯥꯠꯅꯤ ꯗꯤꯗꯥ ꯇꯧꯔ ꯂꯩꯍꯧꯔꯦ
ꯋꯥꯔꯤꯗꯤ ꯄꯨꯔꯥ ꯊꯥꯏꯅꯒꯤ ꯑꯣꯜꯁꯇꯣꯛ ꯂꯩꯁꯥꯕꯤ ꯃꯥꯜꯂꯦ
ꯗꯤꯗꯥ ꯇꯧꯔꯒ ꯀꯩꯅꯣ ꯃꯇꯝ ꯋꯥꯔꯤ ꯂꯩꯇ꯭ꯔꯦꯅ ꯇꯧꯕꯅꯦ
ꯑ ꯑꯣꯜ ꯏꯁꯇꯣꯛ ꯑꯣꯜ ꯏꯁꯇꯣꯛꯀꯤ ꯀꯩꯅꯣꯗꯣ ꯁꯝꯅ ꯍꯥꯏꯔꯕꯗ ꯀꯩ ꯍꯥꯏꯗꯨꯏꯅꯣ ꯑꯩ ꯍꯥꯏꯔꯁꯨ ꯈꯪꯉꯣꯏꯅꯦ ꯅꯣꯏ ꯊꯥꯏꯅꯩ ꯃꯤ
ꯈꯪꯗ꯭ꯔꯦꯅꯦ ꯑꯝꯇ ꯅ꯭ꯌꯨ ꯃꯣꯗꯦꯜꯗ ꯇꯧꯔꯛꯑꯣꯅ
ꯇꯜꯂꯤ ꯑꯩ ꯍꯥꯏꯁꯨ ꯄꯪꯍꯥꯏ ꯍꯥꯏ ꯍꯥꯏꯔꯛꯀꯅꯤ
ꯀꯩ ꯍꯥꯏꯕ ꯍꯥꯏꯕꯤꯌꯣ
ꯍꯥꯏꯔꯛꯀꯅꯤ ꯇꯜꯂꯤ ꯑꯩꯅ ꯉꯥꯡꯉꯁꯨ ꯉꯥꯡꯉꯤꯇ ꯍꯥꯏ
ꯍꯥꯏꯖꯔꯣꯏ ꯍꯥꯏꯕꯤꯌꯣ
ꯍꯥꯏꯅꯤꯡꯉꯥꯏ ꯂꯩꯇꯦ ꯀꯩꯝꯇ
ꯀꯔꯤ
ꯂꯩꯇꯕ ꯑꯝ ꯊꯤꯅꯥꯃꯨꯛ ꯆꯩꯔꯛꯀꯅꯤ
ꯆꯩꯔꯣꯏꯍꯦ ꯀꯩꯗꯧꯕꯩ ꯆꯩꯗꯣꯏꯅꯣ ꯑꯩꯕꯨ ꯃꯤ ꯌꯥꯝ ꯊꯤ ꯆꯩꯕꯩ ꯇꯥꯏꯞꯇ ꯌꯥꯝ ꯊꯤ ꯊꯤ ꯆꯩꯕꯩ ꯇꯥꯏꯞꯇ ꯑꯁꯤ ꯉꯥꯡꯉꯤꯁꯤ ꯑꯩ ꯑꯗꯨꯝ ꯉꯥꯡꯉꯤꯁꯦ ꯃꯦꯁꯦꯖꯇꯕꯨ ꯈꯔ ꯊꯤꯅ ꯆꯩꯕ ꯃꯥꯟꯕꯩ ꯋꯥꯅꯤ ꯁꯥꯎꯗ꯭ꯔꯗꯤ ꯀꯩꯅꯣ ꯖꯁ ꯅꯨꯄꯤꯗ ꯄ꯭ꯔꯥꯏꯌꯣꯔꯤꯇꯤꯁꯦ ꯈꯔ ꯄꯤꯒꯗꯕꯅꯦ ꯍꯥꯏꯅꯤꯡꯕꯅꯦ ꯑꯩꯅ ꯍꯥꯏ
ꯑꯪꯗꯤ ꯆꯨꯡꯌꯥ ꯌꯥꯔꯣꯏ
ꯌꯥꯗ꯭ꯔꯗꯤ ꯇꯣꯛꯑꯦꯗꯥꯅꯥ
ꯀꯩ ꯀꯩꯅꯣ ꯊꯣꯛꯇꯣꯏꯁꯦ ꯑꯩ ꯑꯩꯁꯦ ꯀꯦꯟꯗꯤꯗꯦꯠꯇꯦ
ꯐꯔꯦ ꯐꯔꯦ ꯍꯩꯔꯨꯔꯅꯨ ꯑꯩ ꯑꯩ ꯑꯩꯒꯤ ꯑꯣꯏꯅ ꯈꯪꯗꯦꯗ ꯁꯨꯝ ꯍꯥꯏꯕꯩ ꯋꯥꯅꯤ ꯈꯪꯗ꯭ꯔꯦꯗ ꯑꯩꯁꯨ ꯈꯃꯥꯏꯅ ꯇꯧꯅꯤ ꯈꯪꯗ꯭ꯔꯦ
ꯑꯗꯣ ꯈꯪꯗꯦꯗ ꯅꯪꯒꯤ ꯋꯥꯈꯜꯅꯤ ꯂꯧꯗꯤ
ꯎꯝ ꯀꯩꯅꯣ ꯑꯝ ꯇꯥꯁꯦ ꯀꯩꯗ ꯅꯣꯛꯅꯤꯡꯉꯤꯅꯣ ꯑꯝꯇ ꯍꯥꯏꯔꯛꯑꯣ
ꯑꯗꯨꯗ ꯁꯨꯝ ꯁꯨꯃꯥꯏ ꯅꯪ ꯑꯁꯦꯡꯕ ꯁꯨꯃꯥꯏꯅ ꯇꯧꯔꯝꯗꯕꯗꯤ ꯌꯥꯏꯀꯣ ꯑꯩꯁꯨ ꯑꯁꯦꯡꯕ ꯁꯨꯃꯥꯏ ꯀꯩꯁꯨ ꯇꯧꯗꯦ ꯑꯩꯅꯥ ꯇꯧꯔꯤꯁꯤꯕꯨꯗꯤ
ꯈꯤꯇꯪ ꯐꯦꯛꯂꯣꯕ ꯔꯣꯜ ꯌꯥꯝꯕ꯭ꯔꯕ ꯅꯪꯒꯤ ꯇꯤꯡꯁꯦ ꯔꯣꯜ ꯌꯥꯝ ꯌꯥꯝꯕ꯭ꯔꯣ ꯃꯄꯥꯟꯗ ꯃꯅꯨꯡꯗ ꯃꯄꯥꯟ ꯅꯥꯀꯟꯗ ꯁꯥꯏꯗꯇ ꯌꯥꯝ ꯂꯩꯕ꯭ꯔꯣ
ꯑꯗꯨ ꯍꯥꯏꯕ ꯅꯠꯇꯦ ꯑꯩꯅ ꯍꯥꯏꯗꯤ
ꯀꯩꯩꯅꯣ
ꯑꯁ ꯈꯪꯗꯦꯗ ꯅꯪ ꯒ꯭ꯌꯥꯟ ꯇꯥꯔꯅꯦ ꯍꯧꯖꯤꯛꯀꯥꯟ ꯍꯧꯖꯤꯛꯀꯥꯟ ꯍꯥꯟꯅꯩ ꯍꯟꯅꯕꯤ
ꯍꯧꯔꯦ ꯁꯤꯗꯤ ꯐꯖꯅ ꯌꯪꯉꯣꯔ ꯅꯪ
ꯌꯥꯖꯔꯅꯤ
ꯒ‌ꯣꯠ ꯍꯨ ꯂꯨꯛꯁ ꯑꯥꯐꯇꯔ ꯃꯤ
ꯇꯠ ꯇꯠꯈꯤꯗ‌ꯧꯔꯦ ꯑꯩ ꯇꯧꯔ‌ꯣ ꯅꯪ ꯇꯧꯔꯒꯦꯔꯥ
ꯆ‌ꯦꯆ‌ꯦ ꯇꯧꯔꯛꯀꯦꯀꯣ
ꯍꯥꯎꯇꯦ ꯍꯧꯖꯤꯛ ꯍꯥꯎꯇ‌ꯦ ꯍꯥꯎꯇꯦ
ꯕꯨꯨꯡꯉꯣ
ꯅꯖꯥꯗ ꯀꯧ ꯗꯨꯗꯤ
ꯑꯩꯆ ꯀꯅꯥꯗꯕ
ꯀꯩꯖꯨ ꯍꯥꯏꯗꯦ
ꯍꯥꯏꯌꯨꯅꯦ ꯀꯩꯒꯤ ꯍꯥꯏꯗ꯭ꯔꯤꯅ‌ꯣ
ꯎꯝ ꯕꯨꯡꯉ‌ꯣ ꯍꯥꯏꯒꯤꯗ ꯍꯧꯖꯤꯛꯒꯤꯗ‌ꯣ